ꯑꯥꯎ ꯇꯥꯔꯦ ꯇꯥꯔꯦ
ꯑꯁ ꯀꯩꯅꯣꯅꯦ ꯑꯩ ꯍꯧꯖꯤꯛꯀꯤꯗꯣ
ꯑꯥ ꯍꯣ ꯄꯥꯏꯔꯝꯃꯣ ꯄ꯭ꯂꯦꯠ ꯄꯥꯏꯔꯝꯃꯣꯌꯦ ꯉꯥꯛꯇꯪ ꯉꯥꯏꯈꯣ ꯁꯠ ꯁꯠ ꯊꯥꯔꯨꯒꯦ
ꯀꯩ ꯊꯥꯔꯨꯒꯦ ꯍꯥꯏꯅꯣ
ꯆꯥꯛ ꯊꯤꯔꯛꯑꯣꯌꯣ ꯑꯩ ꯇꯞ ꯇꯥ ꯆꯥꯁꯜꯂꯒ ꯑꯃꯗꯨꯅ ꯂꯥꯎ ꯇꯧꯔꯤꯕ
ꯕꯕꯥꯅ ꯊꯣꯡꯉꯝꯃꯦ ꯑꯗꯨꯏꯅꯦ ꯃꯃꯥꯅ ꯑꯣꯏꯗꯤ ꯂꯣꯏꯔꯣꯏꯗꯕ
ꯑꯣ ꯌꯥ ꯅꯣꯏ ꯃꯥ ꯌꯥꯗꯦ ꯍꯥꯏꯕꯗꯣ
ꯑꯗꯨꯅꯦ ꯑꯗꯣ ꯅꯪꯒꯤ ꯇꯥꯏꯞ ꯌꯦꯟꯁꯥꯡꯒꯗꯤ ꯌꯥꯝ ꯈꯪꯗ꯭ꯔꯤꯗꯩ ꯕꯕꯥ ꯊꯣꯡꯗꯣꯛꯑꯣ ꯃꯥ ꯆꯥꯊꯣꯛꯑ ꯆꯠꯈ꯭ꯔ
ꯑꯣꯅꯥꯏꯇꯤꯔꯣ
ꯃꯥꯖꯤꯠꯇꯤ ꯑꯩꯈꯗꯤ
ꯅꯪ ꯇꯥꯏꯞ ꯇꯧꯕ ꯍꯥꯏ ꯑꯗꯣ ꯅꯨꯡꯗꯥꯡ ꯅꯨꯡꯗꯥꯡ ꯑꯣꯏꯔꯗꯤ ꯑꯩꯅ ꯅꯪ ꯄꯦꯖ ꯀꯌꯥꯃꯨꯛꯀꯤ ꯆꯥꯡꯅꯣ ꯄꯦ ꯆꯥꯃꯨꯛꯀꯤ ꯆꯥꯡꯛꯖꯦ
ꯎꯝ ꯄꯦꯁꯥ ꯑꯃ ꯑꯃꯨꯛꯛꯇ
ꯑꯗꯨ ꯈꯔ ꯋꯥꯠꯂꯤꯉꯩ ꯍꯥꯏꯔꯗꯤ ꯂꯦꯞꯇꯣꯞꯁꯤꯗꯤ ꯂꯦꯞꯇꯣꯞꯁꯤꯗ ꯍꯦꯡ ꯆꯠꯂꯨꯁꯨ ꯆꯅ ꯅꯪ ꯅꯪꯅ ꯏꯔꯒꯅ ꯏꯔꯦ ꯑꯗꯨ ꯈꯔ ꯉꯁꯨ ꯏꯔꯝꯕꯁꯦ ꯋꯥꯋꯔꯛꯁꯤꯠ ꯑꯦ ꯁꯦꯝꯕꯩꯗꯤ ꯑꯩ ꯂꯦꯞꯇꯣꯞꯁꯨꯦ ꯌꯥꯕꯅꯦꯕ ꯑꯩꯁꯨ ꯑꯟꯖꯂꯤꯀꯥꯒꯤ ꯑꯗꯨꯝ ꯁꯦꯝꯃꯦꯕ ꯁꯤꯅꯦ
ꯎꯝꯩꯅꯣ ꯑ ꯈꯩꯅꯣ ꯇꯧꯕ ꯑꯩꯗꯣ ꯌꯥꯕ ꯑꯩꯁꯦ ꯎ ꯀꯩꯅꯣ ꯇꯧꯋꯦꯕ ꯃꯇꯝꯁꯨ ꯂꯩꯇ꯭ꯔꯦꯗꯅ
ꯎꯝ ꯈꯨꯠꯂꯣꯏꯗꯕ ꯃꯤꯅꯗꯤ ꯅꯨꯡꯉꯥꯏꯔꯗꯣꯏꯅꯦ
ꯂꯩꯇꯕꯇ ꯅꯠꯇꯅ ꯑꯩꯁꯦ ꯍꯧꯖꯤꯛꯁꯦ ꯑꯩꯒꯤ ꯑꯩꯒꯤ ꯑꯩꯁꯦ ꯄꯝꯗꯅ ꯅꯍꯥꯟꯗꯒꯤ ꯂꯩꯕꯅꯦ ꯅꯍꯥꯟꯅ ꯑꯗꯨꯏ ꯇꯧꯔꯕꯅꯦ ꯑꯩꯒꯤ ꯇꯁꯦꯡ ꯇꯁꯦꯡꯅ ꯑꯍꯥꯟꯕ ꯄꯤꯔꯝꯕ ꯇꯣꯄꯤꯛ ꯑꯩꯅ ꯈꯟꯖꯕ ꯇ ꯑꯗꯨꯗ ꯇꯧ ꯇꯥꯔꯒꯗꯤ
ꯀꯩꯅꯣ ꯇꯧꯗꯅ ꯑꯟꯁꯔꯗꯣ ꯏꯊꯣꯛ ꯏꯊꯣꯛꯑ ꯈꯔ ꯈꯔ ꯑꯩꯉꯣꯟꯗ ꯍꯥꯏꯔ ꯄꯤꯒꯦꯤꯔꯛꯑꯣ ꯑꯩ ꯏꯔꯁꯨ ꯏꯕꯤꯔ
ꯊꯔꯅ ꯂꯥꯏꯛ ꯂ ꯍꯥꯏꯅ ꯀ ꯑꯥꯏꯗꯒ ꯁꯔ ꯁꯔꯔ
ꯍ ꯍ ꯍꯅꯦ ꯅꯣꯏ ꯂꯥꯏꯔꯤꯛꯇꯣ ꯑꯩꯅ ꯍꯥꯏꯗꯤ ꯅꯪ ꯆꯦ ꯑꯃꯗꯗꯤ ꯏꯗꯤ ꯊꯣꯡꯒꯗꯣꯏꯅꯤꯗꯅ
ꯏꯔꯣꯏꯕꯕꯁꯤꯗ ꯏꯅꯕꯒꯤ ꯀ ꯂꯩꯇ꯭ꯔꯦꯕ ꯆꯦꯗꯤ ꯏ ꯂꯩꯕ ꯌꯥꯔꯔꯣꯏ ꯐꯣꯟꯗ ꯗꯥꯏꯔꯦꯛ ꯏꯔꯒ ꯐꯥꯏꯜ ꯁꯦꯝꯃꯒ ꯆꯤꯡꯊꯣꯛꯎꯗꯧ ꯂꯥꯏꯔꯤꯛꯇ ꯑꯣꯏꯅ ꯅꯝꯊꯣꯛꯎꯗꯧꯗ ꯉꯥꯏꯔꯕꯅꯦ ꯍꯥꯏꯕ ꯑꯩꯅ ꯍꯥꯏꯌꯨ ꯋꯥꯔꯤꯁꯦ ꯅꯉ ꯅ ꯍꯥꯏꯗꯅꯦ
ꯑ ꯅ ꯅꯝꯕꯗꯤꯅ ꯑꯣꯏꯔ ꯃꯥꯖ
ꯅꯝꯕꯗꯨꯣ ꯅꯝꯗ꯭ꯔꯤꯕꯒꯤ ꯋꯥꯔꯤꯅꯤ ꯑꯩꯅ ꯉꯁꯥꯏꯗ ꯉꯥꯡꯉꯁꯤꯅꯉꯣꯟꯗ
ꯑꯣ ꯑꯗꯨ ꯅꯝꯗꯕꯗꯣ ꯅꯪ ꯅꯝꯗꯣꯏ ꯄꯣꯠꯁꯦ ꯒꯨꯒꯜꯗꯩ ꯊꯤꯔꯒ ꯔ ꯀꯦ
ꯒꯨꯒꯜꯗꯩ ꯈꯛ ꯊꯤꯕꯄꯣꯠꯇꯦꯍꯦ ꯒꯨꯒꯜꯗ ꯊꯤꯔꯗꯦꯕ ꯑꯩꯁꯦꯔꯣ ꯐꯪꯉꯦꯗꯅ
ꯑ
ꯂꯥꯏꯔꯤꯛꯇꯒꯤ ꯀꯩꯗꯒꯤ ꯊꯤꯗꯣꯏꯅꯦꯕ
ꯣ ꯔꯕ ꯋꯥ
ꯊꯤꯔ ꯊꯤꯔ ꯑꯩꯈꯣꯏ ꯁꯤ ꯊꯤꯔꯒ ꯏꯕꯩ ꯋꯥꯔꯤꯅꯦꯕ ꯁꯤꯒꯤ ꯊꯕꯛꯁꯦ ꯇꯧꯕꯇꯕꯨ ꯑꯩꯅ ꯍꯥꯏꯗꯣꯏꯁꯤꯅ ꯁꯤꯒꯤ ꯋꯥꯔꯤꯁꯦ ꯂꯥꯏꯔꯤꯛꯁꯦ ꯑꯗꯨꯃꯥꯏꯅ ꯂꯩꯔꯦꯗꯅ ꯂꯩꯔꯕꯅꯤꯅ ꯑꯩꯒꯤ ꯅꯍꯥꯟꯅ ꯑꯩꯅ ꯈꯟꯖꯕꯗꯣ ꯂꯣꯏ ꯂꯣꯏꯔꯕꯅꯤ ꯏꯗꯧꯗ ꯉꯥꯏꯔꯕꯅꯦꯕ
ꯑꯗꯣ ꯅꯪꯅ ꯄꯟꯗ꯭ꯔꯗꯤ ꯁꯤ ꯅ ꯑꯩ ꯊꯣꯛꯣꯏꯏ ꯊ ꯊꯣꯛꯑꯏ ꯑꯩꯉꯣꯟꯗ ꯊꯔ ꯊꯥꯔ ꯅꯨꯡꯗꯥꯡꯅꯨꯡ ꯅ ꯏꯉꯝꯃꯩꯣꯏ
ꯑꯗꯨꯒꯤ ꯏꯆꯦꯗ ꯏꯕꯒꯤ ꯊꯕꯛꯇꯣ ꯑꯃ ꯁꯨꯡꯂꯩ ꯂꯩꯇ꯭ꯔꯦꯕꯨꯣ
ꯑꯪ ꯑꯗꯨꯣ ꯍꯕꯣꯛ ꯑꯃꯅ ꯁꯥꯟꯗꯔꯦ ꯆꯉꯅ
ꯀꯩꯅꯣ ꯇꯧꯕꯤꯣ ꯂꯥꯏꯔꯤꯛ ꯑꯣꯏꯅ ꯑꯣꯟꯊꯣꯛꯄꯤꯌꯣꯅ ꯍꯥꯏꯔꯨꯕ ꯃꯇꯝꯗ ꯅꯣꯡꯃ ꯅꯪ ꯄꯣꯔꯣꯛꯑꯣ ꯍꯥꯏꯕ ꯌꯥꯔꯣꯏꯌꯦꯕ
ꯍꯥꯏꯁꯦ ꯑꯩꯈꯣꯏꯅ ꯑꯩꯈꯣꯏꯅ ꯀꯩꯅꯣ ꯑꯣꯏꯅ ꯁꯦꯝꯗꯣꯛꯆꯔꯒ ꯃꯣꯏꯅ ꯊꯥꯔꯒꯗꯤ ꯅꯣꯡꯁꯤꯔꯛꯅꯤꯍꯦ
ꯌꯥꯔꯣꯏ ꯌꯥꯔꯣꯏ ꯁꯨꯡꯌꯥ ꯌꯥꯔꯣꯏ ꯂꯥꯏꯔꯤꯛ ꯑꯣꯏꯅ ꯅꯝꯃꯛꯄꯩꯗꯗꯤ ꯁꯨꯡꯌꯥ ꯍꯦꯛ ꯌꯥꯗ꯭ꯔꯦ ꯅꯪꯒꯤ ꯑ ꯖꯦꯔꯣꯛꯁ ꯔꯣꯛꯁ ꯇꯧꯕ ꯑꯗꯨꯒꯨꯝꯕ ꯆꯥꯅꯗꯦꯕꯁꯤ ꯊꯔꯛꯀꯗꯣꯏꯁꯦ
ꯑꯗꯨ ꯑꯣꯏꯔꯕꯤ
ꯑ ꯃꯣꯏꯗ ꯄꯤꯔꯒ ꯈꯨꯗꯛꯇ ꯇꯧꯔꯛꯑꯣ ꯍꯥꯏꯕ ꯌꯥꯔꯣꯏꯑꯕ ꯑꯗꯨꯒꯤꯁꯨ ꯃꯊꯛꯇ ꯃꯤ ꯃꯌꯥꯝ ꯍꯧꯖꯤꯛꯇꯤ ꯑꯗꯨꯒꯤ ꯗꯤꯖꯔꯇꯦꯁꯟ ꯃꯇꯝꯒꯤ ꯅꯝꯕ ꯂꯣꯏꯔ ꯃꯇꯨꯡꯗ ꯄꯤꯗꯣꯏꯅꯦ ꯑꯗꯣ ꯑꯩꯈꯣꯏꯅ ꯅꯝꯃꯤꯗꯨꯃꯛ ꯇꯧꯕ ꯌꯥꯔꯣꯏꯕ ꯁꯤ ꯁꯦꯝꯗꯣꯛ ꯁꯥꯗꯣꯛꯇꯧꯕ ꯃꯌꯥꯝ ꯌꯥꯎꯋꯦꯕ ꯑꯗꯨꯈꯛꯅ ꯌꯥꯔꯣꯏꯕ
ꯁꯦꯟꯗꯔ ꯊꯗꯣꯛꯁꯦ ꯃꯣꯏ ꯁꯦꯟꯖꯔ ꯀꯔ ꯀꯅꯦ
ꯍꯣꯏ ꯃꯣꯏꯅ ꯁꯦꯝꯗꯣꯛꯇꯣꯏ ꯃꯣꯏꯁ ꯁꯦꯝꯗꯣꯛꯍꯟꯗꯣꯏꯕ
ꯑ ꯆꯗ
ꯅꯣꯟꯁꯅꯅ ꯇꯧꯧꯕ ꯌꯥꯔ ꯌꯖꯣꯟꯁꯅ ꯇꯧ ꯍꯇꯣꯛꯑꯦ ꯑꯗꯣ ꯍ ꯍꯥꯏꯗꯣꯛꯄ ꯍꯥꯏꯗꯨꯅꯦ ꯌꯖꯣꯟꯁꯟꯁꯦ ꯇꯧꯕꯤꯌꯣꯅ ꯍꯥꯏꯔꯨꯔꯒ ꯑꯥ ꯑꯣ ꯕꯤ ꯁꯤꯒꯤ ꯑꯣ ꯕꯤ ꯁꯤꯒꯤ ꯀꯩꯅꯣ ꯑꯣꯕꯤ ꯁꯤꯒꯤ ꯊꯥꯖꯤꯟꯕꯤꯌꯣꯅ ꯍꯥꯏꯕꯗꯅꯦ ꯑꯗꯨꯝ ꯊꯣꯛꯅꯤ ꯅꯪ ꯈꯪꯉꯔꯣꯏ ꯃ ꯈꯪꯉꯅꯤ ꯑꯩ ꯁꯥꯎꯅꯤꯡꯉꯛꯑꯦ ꯅꯪ ꯃꯤꯅ ꯉꯥꯡꯁꯦ ꯒ꯭ꯌꯥꯟ ꯁꯨꯇꯥꯥ ꯇꯥꯗꯕꯁꯦ
ꯪ ꯈꯪꯉꯕ
ꯂꯩ ꯑꯃꯅ ꯃꯁꯦ ꯅꯪ ꯀꯌꯥꯝ ꯀꯨꯏꯅ ꯆꯪꯉꯤ ꯍꯥꯏꯕꯁꯦ ꯁꯨꯒꯪ ꯈꯪꯗ꯭ꯔꯦꯕ ꯑꯗꯨꯅ ꯑꯅꯦ ꯅꯪꯉꯣꯟꯗ ꯇꯥꯛꯑꯁꯨ ꯅꯪ ꯒ꯭ꯌꯥꯠ ꯁꯨꯇꯥꯛ ꯇꯥꯔꯔꯣꯏꯕ
ꯁꯟꯗꯒꯤ ꯇꯥ ꯊꯤꯕꯒꯧ ꯇꯧꯔꯦꯕ
ꯑ ꯑꯦ ꯑꯗꯣ ꯑꯗꯨꯅ ꯃꯉꯣꯟꯗ ꯑꯃꯨꯛꯧ ꯃꯤ ꯑꯇꯣꯞꯄ ꯑꯃꯝꯇ ꯇꯧꯔꯒ ꯅꯨꯃꯤꯠ ꯅꯤꯅꯤ ꯍꯨꯝꯅꯤ ꯑꯃ ꯈꯥꯏꯗꯣꯛꯇ ꯌꯥꯔꯔꯣꯏ
ꯅꯪꯅ ꯇꯥꯏꯞ ꯇꯧꯖꯕꯩ ꯃꯇꯝ ꯈꯔꯃꯨꯛ ꯈꯥꯏꯗꯣꯛꯇ ꯌꯥꯔꯔꯣꯏ
ꯎꯝ
ꯑꯗꯨꯒ ꯂꯥꯁ ꯗꯦꯠ ꯄꯩꯁꯥ ꯂꯥꯛꯑ ꯃꯊꯥ ꯁꯥꯕꯒꯤ ꯋꯥꯔꯤꯅꯦꯕ
ꯂꯥꯁ ꯗꯦ ꯇꯨꯌꯦꯜ ꯇꯥꯡ ꯅꯤꯄꯥꯟꯗ ꯄꯤꯤꯁꯟꯗꯧꯕ
ꯇꯥꯡ ꯅꯤꯄꯥꯟ ꯃꯈꯥꯏ ꯉꯁꯤ ꯗꯦꯠ ꯍꯌꯦꯡꯗ ꯗꯦꯠ ꯋꯥꯟ ꯍꯧꯔꯅꯤ
ꯑꯗꯨꯅꯤ ꯑꯩ ꯃꯊ ꯁꯥꯒꯠꯂꯤꯁꯦꯖꯅ ꯑꯩ ꯗꯦꯁ ꯁꯥꯏꯅ ꯄꯥꯕ ꯌꯥꯗ꯭ꯔꯦ ꯅꯣꯡꯃꯗꯨꯃ ꯄꯤꯁꯪꯒꯗꯧꯕ ꯅꯨꯃꯤꯠꯇꯨꯗ ꯄꯥꯕꯦ ꯑꯖ
ꯍꯣꯏꯅꯦ ꯁꯦꯚꯦꯟ ꯗꯦꯖ ꯍꯞꯇꯥ ꯑꯇ ꯉꯥꯏꯔꯦ ꯍꯞꯇꯥꯁꯤ ꯃꯅꯨꯡꯗ ꯅꯪ ꯇꯥꯏꯞ ꯇꯧꯕ ꯑꯃ ꯂꯩꯔꯦ ꯑꯗꯩꯗꯤ ꯆꯤꯡ ꯃꯣꯏꯒꯤ ꯑꯥꯗꯁꯨ ꯁꯦꯝꯕꯃꯔꯦ ꯑꯗꯨꯗꯤ ꯅꯪꯅ ꯇꯧꯗꯣꯏ ꯄꯣꯠꯁꯦ ꯅꯝꯗꯣꯏ ꯇꯥꯏꯞ ꯇꯧꯗꯣꯏ ꯅꯪꯅ ꯇꯥꯏꯞ ꯇꯧꯗꯣꯏꯁꯦ ꯐꯣꯟꯗ ꯇꯧꯔꯒꯅ ꯐꯣꯟꯗ ꯑꯗꯨꯝ ꯇꯧꯈꯤꯕ ꯑꯃ ꯂꯦꯞꯇꯣꯞꯇ ꯇꯧꯔꯒ ꯂꯦꯞꯇꯣꯞꯇ ꯑꯗꯨꯝ ꯇꯧꯈꯤꯕ ꯑꯃ
ꯐꯣꯟꯝꯗ ꯑꯗꯨꯝ ꯇꯧꯔꯁꯤꯔꯗꯤ ꯈꯟꯗꯤꯦ ꯈꯟꯕꯅꯦ ꯑꯩꯁꯦ ꯃꯤꯠ ꯃꯤꯠꯁ ꯠꯇ ꯃꯤꯠꯁꯦ ꯈꯤꯇꯪ ꯁꯣꯛꯄ ꯍꯦꯟꯖꯤꯟꯖꯔꯁꯨ ꯐꯣꯟꯗ ꯑꯗꯨꯝ ꯇꯧꯔꯁꯤꯦꯔꯥꯅ ꯈꯟꯅꯤ ꯈꯜꯂꯝꯕꯅꯦꯕ ꯑꯩꯁꯦ
ꯅꯪ ꯄꯦ ꯆꯥꯝꯃꯗꯗꯤ ꯐꯣꯟꯗ ꯇꯥꯏꯞ ꯇꯧꯔꯤꯁꯤꯅꯤ ꯃ ꯆꯧꯄꯗ ꯍꯦꯟꯗꯣꯈꯤꯗꯅ
ꯁꯨꯃꯥꯏꯅ ꯇꯧꯋ ꯉꯁꯤꯁꯤꯃ ꯈꯥꯡꯉꯣ ꯅꯪ ꯁꯦꯝꯗꯣꯛ ꯁꯥꯗꯣꯛ ꯂꯣꯏ ꯁꯦꯝꯗꯣꯛꯑꯣ ꯍꯌꯦꯡ ꯑꯩ ꯊꯕꯛ ꯑꯗꯨꯒ ꯂꯦꯞꯇꯣꯞ ꯄꯣꯔꯛꯑꯒꯦ ꯑꯗꯨꯗꯨꯒ ꯐꯖꯅ ꯍꯦꯡ ꯆ ꯍꯦꯡ ꯑꯗꯨꯒꯤ ꯇꯥꯏꯞ ꯇꯧꯕꯤꯗꯨꯅ ꯐꯖꯅ ꯍꯦꯡ ꯆꯠꯇꯕꯤꯗ ꯁꯦꯝ ꯁꯥꯕ ꯌꯥꯗꯦ ꯅꯪ ꯑꯗꯨꯗꯤ ꯏꯔꯣꯑꯣ ꯌꯎꯔꯣ ꯄꯦꯁ ꯄꯦꯁ ꯅꯥꯏꯅ ꯃꯥꯏꯗ ꯐꯣꯔꯃꯦꯠ ꯂꯣꯏꯊꯣꯛꯂꯛꯀꯅꯤ ꯃꯥꯡꯕ ꯍꯥꯏꯗꯤ ꯅꯪ ꯍꯌꯦꯡ ꯒꯤ ꯅꯨꯃꯤꯠꯁꯤꯗ ꯐꯥꯎ ꯃꯅꯨꯡꯗ ꯄꯨꯂꯞ ꯁꯤꯗꯩꯅ ꯁꯤꯕꯨꯛꯇꯤ ꯅꯪ ꯇꯥꯏꯞ ꯇꯧꯅꯕ ꯊꯝꯃꯒꯦ ꯑꯗꯨꯝ ꯈꯟꯗꯣꯛꯆ ꯊꯝꯖꯔꯛꯑꯣ ꯒꯨꯒꯜ ꯂꯦꯞꯇꯕꯤ ꯇꯧꯅꯕ ꯈꯟꯗꯣꯛ ꯈꯟꯖꯤꯟ ꯇꯧꯅꯗ꯭ꯔꯦꯅ ꯑꯗꯨꯗꯤ ꯅꯪ ꯍꯥꯟꯅꯩ ꯂꯣꯏ ꯈꯟꯗꯣꯛꯑ ꯊꯝꯃꯗꯤ ꯂꯦꯞ ꯇꯕꯤ ꯑꯗꯨꯝ ꯇꯥꯏꯞ ꯆꯠ ꯇꯧ ꯌꯥꯔꯦ ꯅ ꯑꯤꯡ ꯊꯦꯡꯉꯨ ꯑꯗꯨꯚꯗ꯭ꯔꯣ ꯑ ꯇ ꯈꯔ ꯑꯃꯨꯛ ꯇꯥꯏꯞ ꯇꯧꯅꯅꯤ ꯑꯗꯩ ꯑꯃꯨꯛ ꯈꯟꯗꯣꯛꯑꯅꯤ ꯑꯃꯨꯛ
ꯍꯗ꯭ꯔꯔꯤ ꯆꯔ
ꯑꯗꯨꯃꯥꯏꯅ ꯇꯧꯋ ꯅꯦꯞꯇꯣꯞꯇꯣ ꯑꯩ ꯍꯌꯦꯡ ꯅꯨꯡꯊꯤꯟ ꯊꯋꯥꯜꯂꯛꯄꯗ ꯄꯣꯔꯛꯀꯦ ꯑꯗꯨꯒ
ꯂꯝꯝꯕ ꯍꯧꯔꯣ ꯀꯩ ꯀ ꯅꯪ ꯈꯨꯠ ꯄꯨ ꯊꯨꯔꯗꯤꯅꯦ ꯀꯥꯏ ꯇꯧꯕ ꯀꯁꯨ ꯀꯣꯏ ꯀ
ꯑꯩꯅ ꯋꯥꯔꯦꯡꯈꯩ ꯅꯣꯛꯈꯩ ꯄꯨꯂꯞ ꯍꯧꯔꯛꯑꯗꯤ ꯇꯨꯏ ꯌꯦꯔꯃ
ꯎꯝ ꯍꯧꯔꯣꯏ ꯦꯜꯗ ꯊꯥꯕ ꯑꯗꯨꯒ ꯅꯪꯅ ꯅꯃꯤꯗꯣ ꯁꯤꯌꯔ ꯇꯧꯁꯟꯖꯗꯣꯏꯅꯦꯕ ꯅꯪ ꯃꯃꯤꯡ ꯑꯃ ꯄꯤꯔꯒ ꯁꯦꯞ ꯂꯦꯞꯇꯣꯞꯇꯗꯤ ꯁꯦꯞ ꯇꯧꯁꯜꯂꯒ ꯅꯪꯒꯤ ꯃꯃꯤꯡ ꯑꯃ ꯊꯣꯟꯖꯔꯦꯗꯅ ꯅꯪꯅ ꯅꯪꯒꯤ ꯑꯗꯨꯒꯤ
ꯑꯗꯨꯒ ꯗ ꯇꯣꯞꯇ ꯊꯥꯡꯗꯣꯛꯑꯒ ꯑꯗꯨꯝ ꯊꯝꯕꯤꯔꯒ ꯅꯦꯜꯗ ꯊꯥꯒꯦ ꯌꯥꯔꯦ ꯕ꯭ꯂꯨꯇꯨꯠꯇ ꯊꯥꯕꯤꯗꯨꯗꯤ ꯑꯩ ꯍꯩꯇꯦꯕ ꯃꯦꯜꯗ ꯊꯥꯕꯗꯨꯗꯤ ꯈꯪꯉꯤ
ꯃꯥꯒꯤꯒꯤ ꯅ ꯑꯗꯨꯑꯣꯏꯗꯤ ꯅꯪꯒꯤ ꯃꯦꯜꯗ ꯑꯗꯨꯝ ꯊꯥꯖꯜꯂ ꯍꯥꯖꯤꯟꯈ꯭ꯔꯒ ꯅꯪ ꯍꯌꯦꯡ ꯀꯩꯅꯣꯗ ꯑꯗꯨꯝ ꯁꯥꯏꯕꯔꯗ ꯀꯩꯗ ꯆꯠꯀꯦꯁꯨ ꯑꯗꯨꯝ
ꯑ ꯑꯗꯤ ꯀꯅꯤ ꯎ ꯀꯣꯏꯅꯤ ꯀꯩꯁ ꯀꯃꯥꯏꯅ ꯔꯤꯖꯥꯔꯇꯦꯁꯟꯣ ꯀꯃꯥꯏꯅ ꯀꯌꯥꯝ ꯀꯌꯥꯝ ꯂꯣꯏꯅꯔꯕꯅꯣ ꯑꯝꯇ ꯍꯪꯉꯒ ꯑꯩꯈꯣꯏ ꯄꯤꯔꯤꯕ ꯃꯇꯝꯁꯤ ꯌꯥꯝꯗꯤ ꯇꯦꯜꯂꯦꯕ ꯗꯗꯤꯖꯥꯔꯠꯇꯦ ꯁꯤ ꯇꯧꯕꯒꯤ ꯑꯗꯨ ꯃꯇꯝ ꯈꯤꯇꯪ ꯍꯥꯞꯄꯤꯌꯣꯅ ꯍꯥꯏꯕ ꯌꯥꯔꯒ ꯌꯥꯝ ꯐꯖꯧ
ꯑꯗꯨ ꯍꯥꯏꯅꯧꯕꯗꯅꯣ ꯅꯣꯏ ꯑꯗꯨꯗꯨꯅ ꯅꯣꯏ ꯍꯥꯏꯅ ꯇꯧꯅꯤ
ꯑꯗꯣ ꯍꯥꯏꯅꯕ ꯍꯥꯏꯁꯦ ꯑ ꯑꯩꯁꯨꯗꯤꯗꯤ ꯑꯃꯨꯛ ꯇꯣꯡꯔꯒ ꯃꯔꯤ ꯃꯔꯤ ꯃꯔꯤ ꯍꯥꯏꯅꯗ ꯌꯥꯔꯣꯏꯗꯣꯏꯅꯦ ꯑꯇ ꯑꯩ ꯃꯤ ꯁꯨꯄꯔꯚꯥꯏꯖꯔ ꯑꯒꯤꯗ ꯇꯥꯕꯈꯩꯗꯨꯒꯤꯗꯤ ꯂꯣꯏꯔꯦ ꯍꯥꯏꯅꯔꯒꯗꯤ ꯑꯃꯨꯛ ꯑꯩꯈꯣꯏꯗ ꯁꯔꯀꯥꯔꯗꯣꯏꯕ
ꯑꯗꯨ ꯅꯣꯏ ꯇꯧꯃꯤꯅꯦ ꯀꯥꯡꯕꯨꯗꯨꯣ ꯏꯕ ꯍꯧꯔꯒ ꯍꯣꯠꯂꯒ ꯍꯉ
ꯑꯩꯈꯣꯏ ꯇꯧꯕꯤꯅꯩ ꯀꯥꯡꯕꯨ ꯑꯩꯈꯣꯏꯒꯤ ꯁꯨꯄꯔꯕꯥꯏꯖꯔꯁꯤꯡꯒꯤ ꯃꯈꯥꯗ ꯇꯥꯔꯤꯁꯤꯡꯁꯤꯕꯨꯗꯤ ꯑꯝ ꯇꯧꯍꯧꯦ ꯃꯤ ꯑꯇꯣꯞꯄꯒꯤ ꯁꯨꯄꯔꯕꯥꯏꯖꯔ ꯃꯈꯥ ꯇꯥꯕꯈꯩꯗꯨꯗꯤ ꯍꯧꯅꯕ ꯌꯥꯎꯅꯈ꯭ꯔꯕꯅꯦꯕ ꯑꯗꯣ ꯃꯣꯏ ꯂꯣꯏꯁꯟꯅꯕ ꯌꯥꯎꯅꯔꯛꯑꯒꯗꯤ ꯗꯁꯥ ꯇꯥꯗꯣꯏꯅꯦꯕ ꯑꯩꯈꯣꯏꯁꯦ
ꯇꯕꯥ ꯊ
ꯇꯥꯏꯅꯗꯣꯏꯅꯦꯕ
ꯑꯗꯨꯅꯦ ꯅꯪ ꯑꯗꯨ ꯐꯣꯟꯗ ꯑꯩ ꯍꯥꯏꯁ ꯏꯕ ꯐꯖꯅ ꯉꯝꯃꯒꯗꯤ ꯂꯦꯞꯇꯣꯞꯅꯗꯤ ꯊꯣꯛꯍꯜꯂꯛꯀꯅꯤ ꯅꯪ ꯐꯣꯟꯗꯩꯗꯤ ꯐꯣꯟꯗ ꯏꯁꯀ꯭ꯔꯤꯟ ꯄꯤꯛꯄꯅꯤꯅ ꯅꯪ ꯊꯨꯅ ꯇꯧꯕꯁꯨ ꯉꯝꯃꯣꯏ ꯑꯗꯩꯗꯤ ꯑꯁꯣꯏꯕꯁꯨ ꯑꯗꯨꯝ ꯌꯥꯎꯔꯛꯀꯅꯤ ꯃꯨꯀꯨꯞ ꯃꯌꯦꯛꯇꯣ ꯄꯤꯛ ꯑꯃꯅꯤꯅꯤ
ꯂꯦꯞꯇꯣꯞꯇꯗꯤ ꯁꯣꯏ ꯥꯏ ꯑꯗꯨꯝ ꯅꯥꯏꯔꯥ ꯅꯪꯅ ꯄꯅꯥꯁꯤ ꯄꯦꯂꯤꯡꯗꯤ ꯆꯔꯥꯟ ꯇꯨꯔꯥꯟ ꯅꯝꯁꯤꯟꯕꯗꯨꯗꯤ ꯈꯪꯗ꯭ꯔꯦ ꯑꯗꯨꯒ ꯂꯦꯞꯇꯣꯞꯅꯗꯤ ꯊꯂꯛꯀꯅꯤ ꯃꯌꯦꯛꯁꯨ ꯆꯥꯎꯅꯔ ꯏꯕ ꯄꯨꯡꯂꯣꯏ ꯂꯣꯏ ꯆꯥꯎꯅ ꯆꯥꯎꯅ ꯂꯣꯏ ꯏꯊꯣꯛꯑꯦꯗꯅ ꯑꯗꯨꯒ ꯄꯤꯁꯂꯕꯅꯦ
ꯆꯥꯎ ꯆꯥꯎꯅꯕꯒ ꯌꯦꯡꯅꯤꯡꯒꯦꯗ ꯑꯩ ꯑꯗꯨꯅ ꯍꯦꯟꯅ ꯃꯤꯠꯇꯅ ꯌꯥꯝ ꯅꯨꯡꯉꯥꯏꯇꯦ ꯌꯥꯝ ꯀꯥ ꯍꯦꯟꯅ ꯆꯥꯎꯕ
ꯑꯇꯩꯅ ꯆꯥꯎꯕ ꯍꯥꯏꯗꯤ ꯕꯣꯏꯗ ꯏꯕꯗꯧꯅꯒꯤ ꯃꯑꯣꯡꯗꯨꯒꯤ ꯋꯥꯅꯤꯗ
ꯎꯝ
ꯄꯕꯣꯏꯗ ꯀꯩꯗ ꯏꯕꯩ ꯃꯑꯣꯡꯗ ꯇꯧꯕ ꯌꯥꯕꯅꯦꯕ ꯑꯗꯨꯝ ꯑꯗꯨꯒ ꯀꯣꯟꯅ ꯄꯨꯡ ꯂꯣꯏ ꯂꯣꯏꯔꯦ ꯍꯥꯏꯕ
ꯏꯕꯅꯨ ꯌꯦꯡꯕ ꯅꯨꯡꯉꯥꯏꯇꯦ
ꯑ ꯃꯥ ꯆꯜꯦ ꯑ ꯑꯣ ꯑꯩꯁꯤ ꯀꯩꯅꯣꯝꯇ ꯇꯧꯔꯈꯤꯒꯦ ꯑꯗꯨꯒ ꯑꯃ ꯍꯣꯔꯦ ꯉꯥꯔꯦ ꯇꯧꯔꯛꯀꯦ ꯊꯝꯃꯒꯦ ꯎꯝ ꯊꯝꯃꯦ ꯊꯝꯃꯦ